ꯅ ꯀꯣꯛ ꯆꯥꯛꯑꯕ꯭ꯔꯣ
ꯑꯩꯒꯤ ꯌꯥꯗꯕꯩꯅꯤꯅꯦ ꯑꯩꯒꯤ ꯀꯩꯅꯣꯗꯣ
ꯅꯀꯣꯛ ꯌꯥꯝ ꯆꯥꯛꯂꯝꯒꯅꯤꯅ ꯎꯝ ꯐꯣꯟꯗꯣ ꯂꯣꯏꯁꯤꯜꯂꯣ ꯍꯥꯏꯕꯅꯦ ꯅꯪꯒꯤ ꯏꯁ ꯅꯨꯡꯉꯥꯏꯇꯦꯗ
ꯑꯩ ꯏꯃꯥꯟꯅꯕꯗꯨꯁꯨ ꯍꯥꯏꯔꯝꯃꯤꯅꯦꯕ
ꯎꯝ ꯆꯥꯛ ꯆꯥ
ꯏꯃꯥꯟꯅꯕꯗꯣ ꯃꯤꯅꯧ ꯑꯣꯏꯕꯗꯨꯗ
ꯆꯥꯛ ꯑꯣ ꯑꯣ ꯀꯅꯥꯅ ꯊꯣꯡꯕ
ꯊꯣꯡꯗ꯭ꯔꯤꯗ
ꯊꯣꯡꯒꯅꯤꯗꯗ ꯅꯪꯅ ꯊꯣꯡꯒꯦ ꯍꯥꯏꯕ꯭ꯔꯣ
ꯈꯪꯗꯦ ꯂꯩꯔꯒ ꯊꯣꯡꯉꯦ ꯂꯩꯔ ꯊꯣꯡꯒꯦ ꯂꯩꯇ꯭ꯔꯒ ꯊꯣꯡꯉꯦ
ꯀꯔꯤ ꯋꯥꯔ ꯅꯪꯒꯤꯗꯨꯗꯤ ꯂꯩꯔ ꯊꯣꯡꯉꯦ ꯂꯩꯇ꯭ꯔꯥ ꯊꯣꯡꯉꯦ
ꯁꯖꯤꯛ ꯆꯥꯒꯦ
ꯀꯔꯤ ꯂꯩꯕꯅꯪ
ꯊꯣꯡꯃ ꯇꯜꯂꯗꯤ ꯑꯗꯨꯝ ꯆꯥꯖꯛ ꯆꯥꯔꯦꯗꯅ
ꯑꯁ ꯕꯦꯔꯥꯅꯤ ꯅꯪꯁꯨ
ꯕꯦꯔꯥꯍ ꯀꯥꯕꯅꯦ ꯇꯣꯏ
ꯍꯥ ꯍꯥ ꯑꯆꯥ ꯀꯔꯤ ꯅꯣꯄꯟꯅꯪꯗꯤ
ꯉꯔꯥꯡ ꯕꯣ ꯏꯪꯂꯦꯟ ꯄꯣꯒꯦ ꯈꯤꯇꯪ ꯉꯥꯏꯗ
ꯉꯔꯥꯡꯕꯣꯜ ꯀꯃꯥꯏꯅ ꯇꯧꯔꯦ
ꯐꯖꯩꯅꯦꯕꯣ
ꯑꯣ ꯑꯩꯗꯤ ꯌꯦꯡꯗꯦꯗ ꯉꯔꯥꯡꯗꯤ ꯇꯟꯗꯅ
ꯎꯪꯉꯩ ꯑꯩꯖꯨ ꯍꯥꯞ ꯃꯇꯨꯡꯗ ꯌꯦꯡꯕꯅꯦꯗ ꯍꯥꯞ ꯃꯇꯨꯡ ꯇꯨꯡꯗ ꯌꯦꯡꯉꯒ ꯇꯧꯕꯅꯦ
ꯉꯔꯥꯡ ꯕꯣꯜꯗꯤ ꯌꯦꯡꯗꯤ ꯌꯦꯡꯅꯕꯖꯥꯠꯅꯦ
ꯐꯖꯕꯩꯅꯤꯅꯦ ꯉꯔꯥꯡ ꯕꯣꯜ ꯐꯖꯩ
ꯈꯪꯗꯦ ꯐꯖꯩꯗꯤ ꯈꯪꯗꯦꯗ ꯑꯗꯨ ꯏꯁꯇꯦꯇꯁ ꯀꯨꯝꯕ ꯊꯝꯗꯕꯅꯤꯅ ꯌꯦꯡꯍꯧꯗ꯭ꯔꯦ
ꯑꯩꯒꯤ ꯐꯣꯟ ꯀꯩꯅꯣ ꯑꯩꯈꯣꯏ ꯏꯃꯥꯒꯤ ꯐꯣꯟꯖꯦ ꯄꯪꯆꯠꯇ ꯆꯠꯂꯦꯕ ꯑꯗꯨꯏꯅꯦꯕ
ꯑꯣ ꯍꯥꯏꯗꯤ ꯍꯦꯡ ꯆꯠꯄꯒꯤꯔꯕ
ꯍꯦꯡ ꯍꯦꯡ ꯍꯥꯏꯒꯗ꯭ꯔꯥ ꯀꯔꯤ ꯍꯥꯏꯒꯗ꯭ꯔꯥ ꯗꯤꯁꯄ꯭ꯂꯦꯗꯣ ꯈꯤꯇꯪ ꯌꯥꯗꯕ ꯑꯗꯨꯏ
ꯑꯣ ꯑꯗꯨꯒꯤꯅꯦ ꯑꯣ ꯑꯣ ꯅꯪꯗꯤ ꯀꯩꯅꯣ ꯄꯥꯏꯅꯀꯣ ꯑꯥꯏ ꯐꯣꯟ ꯄꯥꯏꯕꯅꯤꯅ ꯑꯣ ꯅꯨꯡꯉꯥꯏꯇꯦꯗ
ꯑꯁ ꯑꯗꯨꯃꯥꯏꯅꯗꯤ ꯍꯥꯏꯅꯒꯨꯝꯖꯤꯗ
ꯀꯥꯟꯅꯗꯕ ꯍꯥꯏꯕꯖꯦ ꯁꯤꯅꯤ
ꯅꯠꯇꯦ ꯍꯦ ꯂꯋꯥꯏꯗꯤ ꯇꯧꯗꯤꯍꯦ
ꯀꯟꯅꯗꯕꯅꯤ ꯅꯪꯗꯨ
ꯌꯥꯝ ꯀꯥꯟꯅꯕ ꯃꯇꯥꯡ ꯌꯥꯝ ꯂꯩꯗ
ꯑꯗꯨꯕꯨꯗꯤ ꯂꯩꯗ ꯃꯣꯏ ꯍꯥꯏꯗꯤ ꯑꯥꯏ ꯐꯣꯟꯒꯨꯝꯕꯁꯤꯅ ꯑ ꯀꯩꯅꯣ ꯇꯧꯕ ꯍꯌꯦꯡ ꯆꯠꯇꯕꯗꯣ
ꯑꯥ
ꯎꯝ ꯇꯥꯕ꯭ꯔꯥ
ꯍꯣꯏ ꯏꯊꯟꯗ ꯍꯧꯖꯤꯛ ꯉꯥꯏꯍꯥꯛꯀꯤ ꯃꯃꯥꯡꯗꯣ
ꯗꯤ ꯇꯥꯗ꯭ꯔꯣ
ꯀꯩꯗꯧꯕꯩꯅꯣ ꯍꯧꯖꯤꯛ ꯇꯥꯗ꯭ꯔꯦ ꯑꯃꯛ
ꯑꯣ ꯍꯅꯦ ꯀꯗꯧꯕ꯭ꯔꯣ ꯑꯩꯁꯨ ꯒ꯭ꯌꯥꯟ ꯇꯥꯗꯦ ꯑꯁ ꯑꯩꯅꯀꯣ ꯊꯕꯛ ꯌꯥꯝ ꯆꯤꯟꯕ ꯑꯁ ꯅꯪꯗꯕꯅꯤꯅꯦ
ꯅꯪꯗꯕ
ꯊꯕꯛ ꯌꯥꯝ ꯆꯤꯜꯂꯤꯅꯦ ꯉꯁꯥꯏ ꯄꯨꯡ ꯀꯩꯅꯣꯗꯗꯤ ꯋꯥꯔꯤ ꯁꯥꯕ ꯐꯪꯉꯦꯕ ꯏꯃꯥꯟꯅꯕꯤ ꯑꯃꯒ
ꯑꯥ
ꯑꯉꯥꯡ ꯇꯨꯝꯕ ꯇꯥꯏꯃꯤꯡ ꯑꯣꯏꯕ
ꯑꯝ
ꯑꯗ ꯍꯧꯖꯤꯛꯇꯤ ꯍꯧꯒꯠꯂꯦ ꯑꯗꯨꯒ ꯍꯧꯖꯤꯛ ꯉꯍꯂꯛ ꯑꯩꯗꯤ ꯆꯥꯛꯀꯨꯝꯕ ꯄꯤꯖꯈ꯭ꯔꯅꯤ ꯏꯆꯦꯗꯨꯔꯣ ꯊꯕꯛ ꯁꯨꯐꯝꯗꯨꯔꯣ
ꯑꯥ
ꯑꯅꯤꯅꯦ ꯑꯃꯅ ꯆꯍꯤ ꯃꯉꯥꯒꯤ
ꯑꯁ ꯋꯥꯔꯝꯅꯦ ꯑꯗꯨꯗꯤ
ꯑꯍꯟꯗꯨꯗꯤ ꯑꯩꯅ ꯂꯧꯗꯦꯗꯣ ꯃꯆꯥꯁꯤꯡ ꯑꯩꯅ ꯂꯧꯕ ꯑ ꯃꯆꯥꯗꯤꯗꯨꯅꯦ ꯌꯥꯝ ꯋꯥꯏꯑꯦ
ꯑꯦꯛꯁꯄꯤꯔꯤꯌꯦꯟꯁꯅꯦꯗꯤ
ꯎꯝ ꯍꯌꯦꯡ ꯋꯥꯥꯏ ꯍꯌꯦꯡꯋꯥ ꯌꯨꯝ ꯄꯥꯟꯕꯗ ꯈꯔ ꯋꯥꯗꯅꯤꯡꯉꯥꯏ ꯁꯦꯁ
ꯋꯥ ꯈꯔ ꯇꯧꯔꯦ ꯁꯤꯗꯤ
ꯍꯂ ꯊ ꯍꯕꯅꯦꯗ
ꯑ ꯑꯗꯨꯅ ꯐꯩꯗ
ꯎꯝ ꯑꯩ ꯍꯧꯖꯤꯛ ꯃꯊꯥ ꯌꯥꯝ ꯁꯥꯔꯤꯌꯦ
ꯀꯩꯒꯤꯅꯣ
ꯑꯩꯒꯤ ꯀꯩꯅꯣ ꯇꯧꯗꯕ ꯆꯪꯗꯕ ꯌꯥꯝꯕ ꯃꯐꯝꯗꯣ ꯑꯗꯨ ꯆꯪꯗꯕꯀꯣ ꯑꯍꯨꯝ ꯁꯨꯕꯅꯦꯕ ꯑꯃ ꯌꯥꯝꯕꯗꯣ
ꯑꯥ
ꯑꯗꯨꯗꯣ ꯑꯩꯒꯤ ꯀꯩꯅꯣꯗ ꯆꯪꯗꯦꯕ
ꯃꯇꯝ ꯈꯔ ꯆꯪꯗꯧ ꯃꯥꯜꯂꯦꯗ ꯅꯨꯃꯤꯠ ꯍꯨꯝꯅꯤꯒꯨꯝꯕ ꯑꯗꯨꯏꯅ
ꯍꯥꯏꯗꯤ ꯉꯔꯥꯡ ꯆꯪꯈ꯭ꯔꯦꯕꯀꯣ ꯌꯥꯝꯗꯕ ꯎꯝ ꯀꯩꯅꯣꯗꯣ ꯃꯅꯥꯗꯣ
ꯍꯣꯏ
ꯑꯗꯨ ꯆꯪꯉꯒ ꯌꯥꯝꯕ ꯃꯅꯥꯗꯨꯁꯨ ꯉꯔꯥꯡꯗꯤ ꯑꯗꯨꯝ ꯀꯔꯤ ꯍꯥꯏꯅꯤ ꯑ ꯆꯪꯈ꯭ꯔꯦ ꯍꯥꯏꯅꯗꯤ ꯊꯥꯕꯅꯦꯕ ꯑꯗꯨ ꯍꯧꯖꯤꯛ ꯐꯥꯎ ꯑꯩꯒꯤ ꯀꯩꯅꯣꯗ ꯆꯪꯉꯛꯇꯣꯔꯤꯕ
ꯁꯤ ꯀꯣꯜꯁꯦ ꯇꯧꯅ ꯇꯧꯅ ꯀꯩꯅꯣ ꯇꯧꯕ ꯗ꯭ꯔꯛ ꯂꯂꯣꯟꯕꯒꯤ ꯐꯔꯤꯒꯤ ꯁꯅ
ꯌꯥ ꯌꯥ ꯅꯦ
ꯎ
ꯃꯁꯤꯔꯦ ꯀꯅꯥ ꯀꯅꯥꯣꯦ
ꯉꯁꯤꯗꯤ ꯇꯥꯃꯣ ꯅꯥꯜꯗꯣꯒꯦ ꯍꯌꯦꯡ ꯑꯌꯨꯛꯇ ꯂꯩꯔꯦ
ꯑꯁ ꯑꯌꯨꯛꯇꯁꯦ ꯑꯩ ꯃꯊꯥꯏ ꯑꯃꯨ ꯁꯥꯏꯅꯦ ꯌꯦꯡꯕ ꯅꯪꯗꯦꯅꯦ
ꯄꯨꯡ ꯃꯔꯤ ꯃꯈꯥꯏ
ꯀꯅꯥꯥꯟꯅ ꯍꯧꯒꯠꯂ ꯌꯦꯡꯒꯦ ꯑꯗꯨꯗ
ꯍꯣꯏꯗ ꯌꯦꯡꯅꯤꯡꯉꯥꯏ ꯌꯦꯡꯉꯅꯤꯅꯦ ꯇꯣꯛꯑꯣ ꯇꯥꯃꯣ ꯅꯥꯗꯣꯅꯦ
ꯅꯪ
ꯍꯣꯏ ꯏꯆꯦ ꯑꯩꯈꯣꯏꯗꯤ ꯊꯕꯛ ꯌꯥꯝꯕꯅꯤꯅ ꯌꯦꯡꯅꯤꯡꯉꯝꯃꯣꯏꯅꯦ
ꯌꯦꯡꯅꯤꯡꯉꯁꯨ ꯀꯔꯤ ꯎꯄꯥꯏ ꯂꯩꯒꯦ ꯉꯟꯅꯗꯤ ꯍꯧꯒꯠꯄ ꯃꯌꯥꯝ ꯋꯥꯏꯑꯦ
ꯑꯩꯈꯣꯏꯁꯦ ꯑꯩꯈꯣꯏꯗꯤ ꯊꯕꯛ ꯁꯨꯠꯇ ꯂꯩꯕꯅꯤꯅꯀꯣ ꯑꯁ
ꯎꯝ ꯉꯔꯥꯡ ꯉꯔꯥꯡꯁꯨ ꯈꯔ ꯀꯨꯏꯅ ꯀꯨꯏꯅ ꯋꯥꯔꯤ ꯁꯥꯕ ꯌꯥꯏꯌꯦ ꯅꯪꯅ ꯀꯩꯅꯣ ꯇꯧꯑꯦ ꯍꯥꯏꯌꯦ ꯗ ꯌꯦ ꯍꯥꯏ ꯎꯄꯥꯏ ꯂꯩ ꯂꯩꯇ꯭ꯔꯦ
ꯕꯣꯜ ꯌꯦꯡ ꯌꯦꯡꯅꯤꯡꯕꯟꯈꯤꯕꯒꯤꯅꯦ ꯎꯝ
ꯃꯊꯥꯏ ꯌꯥꯝ ꯁꯥꯕꯖꯥꯅꯤꯅ
ꯁꯔꯅꯣ ꯁꯥꯔꯅꯣ ꯌꯥꯝꯃ ꯀꯥꯟꯅꯒꯣꯏ ꯀꯣ
ꯎꯝ
ꯎꯪ ꯀꯥꯟꯗꯕꯅꯤ
ꯎꯝ ꯈꯪꯗꯦ ꯑꯩꯁꯦ ꯍꯌꯦꯡ ꯐꯥꯎꯗꯤ ꯉꯥꯏꯌꯣ ꯍꯥꯏꯌꯦ ꯃꯣꯏꯅ ꯑꯗꯨ ꯌꯥꯗ꯭ꯔꯒꯗꯤ ꯌꯦꯡ ꯀꯔꯤ ꯇꯧꯗꯣꯏꯅꯣ ꯈꯪꯗꯦ ꯌꯥꯝ ꯄꯥꯝꯃꯌꯦ
ꯑꯗꯨꯗꯤ ꯃꯌꯥꯝ ꯀꯞꯁꯦ ꯍꯧꯍꯥꯎ ꯇꯧꯔꯒ ꯎ ꯎ
ꯑꯗꯨ ꯈꯪꯕ ꯃꯤꯗꯣ ꯋꯥꯔꯤ ꯁꯥꯗ꯭ꯔꯗꯤ ꯌꯥꯒꯣꯏ ꯑ ꯑꯗꯨ ꯑꯇꯣꯞꯄ ꯃꯤꯒꯤꯗꯤ ꯌꯥꯕꯅꯤ ꯑꯗꯨ ꯀꯔꯤ ꯌꯥꯗꯕ꯭ꯔꯥ ꯈꯪꯗꯦ
ꯌꯥꯝꯃꯜꯂꯗꯤ ꯃꯤꯅ ꯌꯥꯗꯦꯗꯣ ꯑꯃꯔꯣꯝꯗ ꯍꯥꯏꯔꯗꯤ ꯑꯁ ꯕꯣꯜ ꯂꯩꯕꯒꯤ ꯋꯥꯔꯤ ꯂꯩꯅꯦꯀꯣ
ꯀꯕ
ꯕꯣꯜ ꯂꯩꯕꯒꯤ ꯋꯥꯔꯤ ꯂꯩꯔꯤꯅꯦ ꯍꯥꯏꯕ
ꯕꯣꯜ ꯌꯦꯡꯕꯒꯤ ꯋꯥꯔꯤ ꯂꯩꯕ
ꯕꯣꯜ ꯂꯩꯕꯒꯤ ꯋꯥꯔꯤ ꯂꯩꯔꯤꯅꯦ ꯍꯥꯏꯕ
ꯑ ꯐꯖꯅ ꯇꯥꯗꯦ ꯀꯔꯤ ꯉꯥꯡꯕꯔ
ꯕꯜ ꯂꯩꯕꯒꯤ ꯋꯥꯔꯤ ꯂꯩꯔꯤꯅꯦ ꯍꯥꯏꯕ
ꯑꯣ ꯕꯣꯜ ꯂꯩꯇꯗꯤ ꯋꯥꯔꯤ ꯂꯩꯔꯣꯏꯗꯕ
ꯋꯥꯔꯤꯕꯨꯗꯤ ꯑꯗꯨꯝ ꯂꯩꯗꯅ ꯑꯗꯨꯝ ꯂꯩꯗꯅ ꯑꯩꯅ ꯍꯥꯏꯕꯗꯤ
ꯎꯝ ꯈꯗꯥꯡꯗꯣ ꯐꯖꯅ ꯊꯥꯗꯔꯒ ꯀꯔꯤ ꯋꯥꯔꯤ ꯂꯩꯇꯕ
ꯑꯌꯨꯛꯁꯤꯗ ꯈꯟꯗꯥꯡꯁꯦ ꯊꯥꯗꯕ ꯉꯝꯗꯦꯅ ꯀꯩꯒꯤꯅꯣ ꯈꯪꯗꯦ ꯏꯅꯔꯖꯤ ꯀꯌꯥ ꯂꯩꯇꯕꯦꯗ ꯈꯪꯗꯦ
ꯑꯗꯨ ꯆꯥꯛꯇꯣ ꯊꯣꯡꯗꯣꯛꯑꯣ ꯇꯟꯒꯅꯨ
ꯌꯥꯏ ꯌꯥꯗꯣꯏꯅꯦ
ꯆꯥ ꯊꯅ ꯆꯥꯥꯁꯜꯂꯣ
ꯏꯆꯦꯈꯣꯏꯗꯤ ꯀꯩ ꯊꯣꯡꯉꯒꯦ ꯏꯆꯦꯈꯣꯏꯗꯤ ꯀꯔꯤ ꯊꯣꯡꯉꯒꯦ ꯎꯝ ꯍꯪ ꯃꯤꯁꯨꯁꯨ ꯀꯩꯦꯝ ꯈꯨꯝꯅ
ꯀꯕ
ꯆ ꯑꯩꯈꯣꯏꯗꯤ ꯀꯩ ꯃꯊꯦꯜ ꯊꯣꯡꯉꯒꯦ ꯍꯥꯏꯕ
ꯅꯪꯈꯣꯟꯁꯦ ꯑꯃꯨꯛ ꯇꯞꯄꯦ
ꯍꯣꯏ ꯃꯔꯛ ꯃꯔꯛꯇ ꯌꯥꯝ ꯇꯞꯄꯦ ꯍꯥꯏꯕꯅꯦ
ꯎꯝ
ꯀꯩ ꯃꯊꯦꯜ ꯊꯣꯡꯉꯒꯦ ꯍꯥꯏꯕ ꯑꯩꯈꯣꯏ ꯏꯆꯦꯈꯣꯏꯁꯦ
ꯑꯩ ꯑꯩꯅ ꯆꯥꯛ ꯊꯣꯡꯗꯕꯅꯤꯅ ꯈꯪꯗꯦꯗ
ꯑꯥ ꯍꯥꯎꯕꯤ ꯆꯥꯔꯝꯅꯤ
ꯆꯥꯏ ꯅꯨꯡꯇꯤꯒꯤ ꯊꯥꯎ ꯆꯥꯏꯌꯦ ꯑꯩꯗꯤ ꯆꯥꯅꯤꯡꯗ꯭ꯔꯦꯗ
ꯑꯗꯨꯗꯤ ꯑꯗꯨꯗꯤ ꯂꯤꯞ ꯁꯞꯇꯣ ꯌꯥꯝ ꯊꯛꯎꯀꯣ
ꯂꯤꯞꯁꯞ ꯍꯥꯏꯕ
ꯂꯤꯞꯁꯞ ꯀꯦꯞꯁꯨꯜ ꯅꯠꯇ꯭ꯔꯒ ꯃꯍꯤꯗ ꯊꯛꯄꯤꯌꯨ
ꯀꯩꯒꯤꯅꯣ
ꯊꯥꯎ ꯊꯨꯝ ꯌꯥꯝ ꯆꯥꯔꯕꯗꯤ ꯂꯤꯞ ꯁꯞ ꯀꯦꯞꯁꯨꯜ ꯆꯥꯕꯤꯌꯨ ꯇꯧꯕꯗ ꯑꯦꯕꯇꯏꯁꯇ ꯑꯣꯏ ꯅꯤ ꯍꯥ
ꯀꯩ ꯀꯥꯟꯅꯅꯕꯅꯣ
ꯑꯣ ꯂꯤꯚꯔꯒꯤ ꯂꯤꯚꯔ ꯄꯠꯇꯅꯕ
ꯑꯦ
ꯊꯥꯎ ꯊꯨꯝ ꯌꯥꯝ ꯆꯥꯔꯤ ꯂꯤꯚꯔ ꯄꯠꯄꯅꯤꯅꯦ ꯑꯣꯖꯥ ꯈꯪꯗ꯭ꯔꯕꯣ ꯌꯨ ꯊꯛꯄ ꯃꯤ ꯈꯛꯇꯅ ꯂꯤꯚꯔ ꯄꯠꯂꯦ ꯍꯥꯏꯕ ꯂꯩꯇꯦ
ꯎꯝ
ꯑꯗꯨꯒꯨꯝꯕꯕꯨ ꯀꯅꯥ ꯊꯛꯀꯗꯔꯣ ꯀꯪꯅꯕꯗꯤ ꯍꯥꯏꯔꯛꯑꯣ ꯑꯗꯨꯒꯨꯝꯕꯗꯤ ꯊꯛꯅꯤꯡꯗꯦ
ꯆꯂꯨꯅꯦꯍꯦ
ꯀꯪꯅꯕ ꯍꯤꯗꯥꯛ ꯈꯪꯉꯕ
ꯍꯛꯆꯥꯡ ꯐꯅ ꯂꯩꯅꯕ ꯍꯣꯠꯅꯧꯀꯣ ꯂꯩꯁꯥꯔꯤꯉꯩꯗꯨꯗ ꯎꯔꯤꯡ ꯃꯔꯤꯡ ꯂꯣꯏ ꯂꯥꯛ ꯆꯅꯤ
ꯎꯝ ꯎꯝ ꯎꯝ
ꯅꯨꯡꯕꯨꯗꯤ ꯅꯨꯡꯉꯥꯏꯇꯦ ꯅꯪꯒꯤ ꯑ ꯉꯁꯤꯗꯤ ꯊꯕꯛ ꯅꯩꯇꯕ ꯊꯕꯛ ꯂꯩꯕ꯭ꯔꯥ
ꯑꯩꯔꯣ
ꯍꯣꯏ ꯑꯃꯨꯛ ꯆꯠꯊꯣꯛꯈꯤꯗꯣꯏꯔꯣ
ꯆꯠꯊꯣꯛꯑꯣꯏꯗ ꯑꯩꯗꯤ ꯑꯗꯨꯝ ꯂꯩꯌꯦꯗ ꯌꯨꯝꯗ ꯌꯨꯝꯗ ꯂꯩꯔꯦ ꯊꯕꯛ ꯆꯤꯟꯕꯅꯦ
ꯊꯕꯛ ꯌꯥꯝ ꯆꯜꯂꯦ ꯑꯁ ꯕꯤꯖꯤ ꯕꯤꯖꯤ ꯌꯦꯟꯗꯦ ꯃꯌꯥꯝ ꯆ ꯌꯦꯟꯗꯦꯝ ꯌꯥꯝ ꯆꯥꯕ ꯃꯥꯜꯂꯦ ꯅꯪꯁꯦ ꯑꯗꯒꯤ ꯕꯤꯖꯤ ꯕꯤꯖꯤ ꯑꯗꯨꯃꯥꯏꯅ
ꯑꯁ ꯈꯪꯗ꯭ꯔꯦ ꯌꯦꯟꯗꯦꯝꯗꯤ ꯑꯗꯨꯝ ꯇꯣꯏꯔꯦ ꯈꯔ ꯍꯥꯏꯕ ꯇꯥꯔꯦ
ꯑꯗꯣ ꯌꯦꯟꯗꯦꯝꯒ ꯁꯥꯒꯪꯒ ꯍꯥꯎꯕꯅꯤꯅꯦ
ꯍꯥꯎꯋꯦ ꯍꯥꯎꯋꯦ ꯑ ꯀꯥꯡꯁꯣꯏ ꯇꯧꯕꯗꯣ ꯍꯥꯎꯒꯅꯤ
ꯑꯗꯨ ꯍꯥꯎꯕꯅꯦ ꯍꯦꯛꯇ ꯑꯗꯨ ꯊꯣꯉ ꯆꯥꯎ ꯅ ꯑꯗꯤ ꯍꯣꯡꯁꯨ ꯍꯣꯡꯕꯅꯦꯗ ꯍꯥꯎꯕꯅꯤꯅꯦ ꯑꯣꯖꯥ ꯀꯩꯅꯣꯅꯦ
ꯍꯥꯎꯕꯅꯦ ꯍꯥꯎꯋꯦ ꯈꯪ ꯆꯥꯗꯕꯗꯣ ꯂꯩꯗꯔꯛꯑꯣ
ꯑꯥ
ꯕꯦꯔ ꯀꯔꯦꯍꯦ ꯁꯤꯗꯤ ꯕꯦꯔꯥ ꯕꯦꯔꯥ ꯕꯦꯔꯥ
ꯕꯦꯔꯥ ꯆꯥꯔ ꯐꯅꯤ ꯑꯗꯨꯗꯤ ꯕꯦꯔꯥ ꯍꯥꯏꯕ ꯑꯃ ꯂꯩꯕꯅꯦ ꯕꯦꯔꯥ ꯄꯤꯖꯔꯁꯦ ꯕꯦꯔꯥ ꯄꯤꯖꯔꯁꯦ
ꯕꯦꯔꯥ ꯑꯣꯏꯅ ꯄꯤꯖꯥ ꯔꯁꯦ
ꯄꯤꯖꯔꯗꯤ ꯈꯔ ꯐꯅꯤ
ꯎꯝ ꯑꯁꯤꯅ ꯀꯩꯅꯣ ꯋꯥꯔꯤꯁꯦ ꯁꯤꯅ ꯂꯣꯏꯁꯦ ꯑꯃꯨꯛꯀ ꯑꯩ ꯍꯥꯏꯔꯛꯀꯦ
ꯍꯥꯥ
ꯑꯉꯥꯡꯁꯦ ꯑꯉꯥꯡꯁꯦ ꯆꯥꯛ ꯂꯥꯝꯕ ꯃꯥꯜꯂꯦ ꯑꯗꯒꯤ ꯑꯁꯤ ꯂꯣꯏꯔꯒ ꯑꯩ ꯑꯃꯨꯛ ꯍꯥꯏꯔꯛꯀꯦ ꯍꯣꯔꯦꯟ
ꯍꯥ
ꯈꯪꯗꯦꯗ ꯇꯧꯔꯤꯁꯤ ꯉꯪꯕ ꯍꯧꯔꯗꯤ ꯂꯦꯞꯇꯕꯩ
ꯈꯔ ꯀꯊꯨꯕꯤꯒꯣ
ꯇꯧꯔ ꯂꯩꯕꯅꯤꯅꯦ ꯄꯝꯃꯒ ꯑꯗꯨ ꯆꯥꯛ ꯂꯥꯝꯃꯛꯄꯒꯤꯅꯤꯅ ꯃꯥꯒꯤꯁꯦ ꯎꯝ
ꯎꯝ
ꯁꯤ ꯁꯤ ꯁꯤ ꯐꯖꯔꯦ ꯐꯖꯔꯦ ꯕꯦꯔ ꯀꯥꯔꯦ ꯕꯦꯔꯥ ꯀꯔꯦ ꯕꯦꯔꯥ ꯕꯦꯔꯥ ꯕꯦꯔꯥ ꯕꯦꯔꯥ ꯇꯥꯔꯦ ꯀꯃꯥꯏ ꯇꯧꯗꯣꯏꯅꯣ ꯁꯤꯕꯨ
ꯅꯨꯄꯤꯔꯣ ꯅꯨꯄꯥꯔꯣ
ꯅꯨꯄꯤꯅꯦ ꯅꯨꯄꯤ
ꯚꯦꯝꯃꯧ ꯀꯐꯀꯥꯅꯨ ꯀꯐꯀꯥꯅꯨ ꯇꯧꯕꯗꯣ ꯕꯥꯏ ꯋꯥꯟ ꯒꯦꯠ ꯋꯥꯟ ꯐ꯭ꯔꯤꯅꯤꯅꯦ ꯑꯗꯨꯗꯤ
ꯕꯦꯔꯥꯒꯤ ꯋꯥꯔꯤꯅꯦ ꯅꯪꯒꯤꯁꯤ
ꯕꯥꯢ ꯋꯥꯟ ꯒꯦꯠ ꯋꯥꯟ ꯐꯔꯤꯗꯤ ꯇꯜꯂꯦ
ꯑꯁ ꯕꯦꯔꯥꯒꯤ ꯗꯣꯟꯅꯤꯗ
ꯌꯥꯝ ꯊꯤꯅ ꯋꯥꯕꯩ ꯁꯤꯟꯅꯤ ꯍꯧꯖꯤꯛꯀꯤꯗꯨꯗꯤ